ꯍꯜꯂꯣ
ꯍꯜꯂꯣ
ꯍꯧ
ꯇꯥꯕꯤꯔꯤꯕꯣ
ꯍꯥꯥ
ꯇꯥꯕ꯭ꯔꯣ ꯍꯥꯏꯕꯅꯦꯗ ꯁꯦꯡꯅ ꯑꯩ ꯑꯩ ꯑꯩ ꯀꯩꯅꯣꯁꯦ ꯀꯩꯅꯣ ꯇꯥꯕ꯭ꯔꯣ ꯃꯈꯣꯟ ꯑꯃ ꯇꯥꯕ꯭ꯔꯣ ꯑꯩꯉꯣꯟꯗ
ꯇꯥꯗꯦ
ꯑꯣ ꯇꯥꯔꯗꯤ ꯐꯔꯦ
ꯇꯥꯎ ꯀꯥꯟꯗ ꯍꯥꯏꯕꯤꯒꯦ
ꯀꯌꯥꯝ ꯀꯨꯏꯔꯒ ꯍꯜꯂꯛꯄ
ꯑꯣ ꯉꯁꯥꯏ ꯄꯨꯡ ꯃꯔꯤ ꯃꯈꯥꯏꯋꯥꯏꯗ ꯌꯧꯔꯛꯏ ꯌꯨꯝ
ꯑꯣ ꯅꯨꯡꯉꯥꯏꯕ꯭ꯔꯣ ꯀꯃꯥꯏꯅ ꯇꯧꯒꯦ ꯉꯁꯤꯗꯤ
ꯅꯨꯡꯉꯥꯏꯇꯦꯗ ꯋꯥꯏꯗ
ꯅꯨꯡꯉꯥꯏꯊꯣꯛꯇ꯭ꯔꯣ
ꯅꯨꯡꯉꯥꯏꯇꯦ ꯋꯥꯃꯟꯕꯒꯤ ꯅꯨꯡꯉꯥꯏꯐꯝ ꯈꯪꯗ꯭ꯔꯦ
ꯀꯩꯒꯤ ꯑꯋꯥꯕ
ꯑꯩꯈꯣꯏ ꯀꯩꯅꯣ ꯇꯧꯕ ꯀꯣꯂꯦꯖ ꯑꯃꯗ ꯑꯃꯨꯛ ꯑꯃꯗ ꯆꯠꯄ ꯄꯥꯁ ꯑꯥꯎꯠ ꯁꯔꯇꯤꯐꯤꯀꯦꯠ ꯂꯧꯅꯤꯉꯥꯢ ꯈꯪꯗꯕꯤꯗ ꯍꯥꯟꯅ ꯀꯣꯂꯦꯖꯇ ꯆꯠꯂꯒ ꯑꯃꯨꯛꯀ
ꯑꯣ
ꯑꯇꯣꯞꯄ ꯀꯣꯂꯦꯁꯇꯒꯤ ꯂꯧꯅꯤ ꯍꯥꯏꯕꯒꯤ ꯑꯃꯨꯛꯀ
ꯑꯣ ꯌꯥꯝ ꯐꯩꯌꯦꯅꯦ ꯑꯗꯨꯗꯤ ꯃꯔꯛ ꯃꯔꯛꯇ ꯑꯗꯨꯝ ꯆꯠꯄꯗꯨ ꯐꯕꯅꯦ
ꯈꯪꯗꯦ ꯋꯥꯔꯦ ꯂꯣꯏꯗ꯭ꯔꯦ ꯑꯃꯨꯛꯀ ꯆꯠꯇꯣꯏꯅꯦ ꯍꯣꯏ
ꯅꯁꯥ ꯄꯥꯔꯒ ꯆꯥꯛ ꯌꯥꯝ ꯆꯥꯗꯕꯩꯅꯦ ꯅꯪꯗꯣ
ꯅꯠꯇꯦꯗ ꯁꯤꯒꯨꯝꯕꯒꯤ ꯅꯠꯇꯦꯗ
ꯑꯗꯨꯒꯤꯅꯤ ꯑꯗꯨꯒꯤ ꯅꯪ ꯁꯣꯜꯂꯤꯅꯤ ꯅꯠꯇ꯭ꯔꯗꯤ ꯋꯥꯔꯁꯨ ꯀꯩꯝ ꯋꯥꯔꯦꯕ
ꯆꯞꯄꯣꯗꯤ ꯆꯥꯗ ꯂꯝꯃꯤ
ꯆꯥꯄꯣꯟꯅ ꯀꯟꯕ ꯉꯝꯗ꯭ꯔꯦ ꯅꯪꯁꯦ ꯄꯥꯃꯟꯗꯅꯥ ꯅꯁꯥ
ꯑꯗꯨ ꯀꯃꯥꯏꯅ ꯈꯥꯡꯕ ꯅꯪꯗꯤ
ꯈꯪꯕꯅꯤꯅꯦ ꯅꯪ ꯈꯣꯟ ꯇꯥꯕꯗ ꯑꯩꯈꯣꯏꯗꯤ
ꯁꯤꯁ ꯌꯥꯝ ꯍꯥꯏꯕ ꯇꯥꯏꯕꯇ
ꯑꯁꯦꯡꯕꯅꯦ ꯑꯣꯏꯗ꯭ꯔꯣ ꯑꯗꯨꯃꯥꯏꯅ ꯑꯣꯏꯗ꯭ꯔꯣꯅ ꯈꯪꯉꯦꯕ
ꯑꯣꯏꯗꯤ ꯑꯣꯏ ꯑꯗꯨ ꯑꯣꯏꯔꯁꯨ
ꯎꯝ ꯑꯗꯨꯅꯦꯕ ꯆꯥꯛꯇ ꯌꯥꯝ ꯆꯥꯕ꯭ꯔꯥ
ꯈ꯭ꯋꯥꯪꯗꯦꯗ ꯑꯩꯒꯤꯗꯤ ꯑꯗꯨꯝ ꯆꯥꯏꯦ ꯃꯤꯅ ꯌꯦꯡꯕ ꯀꯥꯟꯗꯗꯤ ꯅꯪꯁꯨ ꯆꯥꯛꯄ ꯈꯤꯇꯪꯗꯤ ꯆꯥꯎꯥꯛꯑꯣ ꯍꯥꯏ ꯑꯗꯨꯝ ꯍꯥꯏ ꯑꯗꯨ ꯑꯣꯏꯔꯁꯨ ꯑꯩꯒꯤꯗꯤ ꯑꯗꯨꯝ ꯌꯥꯏ ꯆꯥꯏ
ꯅꯣꯡꯈꯣꯜ ꯅꯪ ꯑꯣ ꯅꯪ ꯈꯣꯟ ꯇꯥꯕꯁꯦ ꯌꯥꯝ ꯅꯨꯡꯉꯥꯏꯅꯦ ꯅꯪ ꯀꯩ ꯆ ꯀꯁꯥꯦ
ꯇꯧꯅꯨꯀꯥ
ꯀꯩꯀꯩ ꯆꯥꯒꯦꯅ
ꯀꯩꯝ ꯆꯥꯗꯦ ꯑꯈꯣꯏꯗꯤ ꯅꯣꯏꯒ ꯃꯥꯟꯅꯗꯦ
ꯇꯥꯕꯗ ꯌꯥꯝ ꯅꯨꯡꯉꯥꯏꯌꯦ ꯈꯪꯗꯦꯅꯦ ꯅꯨꯡꯇꯤ ꯇꯥꯢ ꯅꯨꯡꯇꯤꯒꯤ ꯇꯥꯁꯤꯔꯥ ꯈꯪꯗꯦ
ꯆꯩꯅꯤꯡꯗꯦ ꯍꯧꯖꯤꯛꯇꯤ ꯑꯁꯤ ꯑ ꯋꯥ ꯉꯥꯡꯕꯤꯅ ꯍꯧꯔꯦ ꯐꯖꯅ ꯆꯩꯕꯤꯈꯤ
ꯌꯥꯕ ꯅꯠꯇ꯭ꯔꯣ
ꯄꯛꯀꯍꯦ
ꯀꯩ ꯍꯥꯏꯒꯦ
ꯋꯥ ꯅꯠꯇꯕ ꯉꯥꯡꯕꯤꯅꯣꯕ ꯉꯥꯡꯅꯤꯡ
ꯁꯤ ꯋꯥꯅꯦ ꯀꯩꯅꯣ ꯁꯤ ꯋꯥꯔꯗꯤ ꯏꯁꯩꯔꯣ
ꯌꯦꯁ ꯌꯦꯁꯥꯎꯗꯗꯤꯦ
ꯐꯁ ꯏꯁꯩ ꯁꯛꯑꯣꯏ ꯉꯥꯎꯔꯦ ꯍꯥꯏꯕꯗꯣ ꯈꯪꯕ꯭ꯔꯣ
ꯈꯪꯗꯦ ꯑꯗꯨ ꯈꯛꯇꯅꯦ ꯈꯪꯗꯕ ꯑꯇꯣꯞꯄꯗꯤ ꯑꯗꯨꯝ ꯍꯥꯡꯉꯤ
ꯈꯪꯗꯦ ꯍꯥꯏ ꯎꯔꯨꯕꯗ ꯅꯪꯕꯨ ꯍꯥꯏꯕꯗꯣ ꯈꯪꯗꯦ
ꯈꯪꯗꯦ ꯑꯩꯈꯣꯏꯗꯤ ꯁꯤꯒꯨꯝꯕ ꯆꯠꯅꯕꯗꯣ ꯇ꯭ꯔꯦꯟꯁꯒꯨꯝꯕꯗ ꯈꯪꯗꯦꯕ
ꯊꯥꯏꯅꯒꯤ ꯏꯁꯅꯤ ꯀꯩꯅꯣꯁꯦ ꯊꯥꯏꯅꯒꯤ ꯀꯅꯥ ꯀꯅꯥꯔꯣ ꯁꯛꯄꯗꯣ ꯀꯥꯎ ꯈꯔꯦꯗꯥ ꯃꯃꯤꯡ ꯑꯗꯨ ꯑꯣꯏꯔꯅꯦꯕ ꯅꯪ ꯈꯣꯟ ꯇꯥꯕꯗ ꯑꯩꯁꯦ ꯉꯥꯎꯔꯦ
ꯀꯃꯩꯗꯧꯔꯤꯅꯣ ꯍꯧꯖꯤꯛꯇꯤ
ꯀꯩꯁꯨ ꯇꯧꯗ ꯗꯥ ꯑꯗꯨꯝ ꯀꯩꯅꯣ ꯑꯩꯈꯣꯏ ꯊꯥꯏꯅꯒꯤ ꯒ꯭ꯔꯨꯞ ꯑꯃ ꯁꯦꯝꯃꯦꯕ ꯑꯩꯈꯣꯏ ꯍꯥꯏ ꯁ꯭ꯀꯨꯜꯒꯤ ꯂꯗꯨꯗꯥꯛ ꯆꯪꯉꯒ ꯑꯩ ꯁꯛ ꯈꯪꯕꯁꯨ ꯌꯥꯎꯋꯦꯕ ꯈꯪꯗꯦ ꯀꯅꯥ ꯀꯅꯥꯅꯣ ꯈꯪꯗꯦ ꯑꯩꯁꯨ ꯑꯩꯕꯨꯗꯤ ꯑꯃꯕꯨꯗꯤ ꯈꯪꯉꯦ ꯑꯃꯕꯨꯗꯤ ꯈꯪꯗꯦ ꯑꯗꯨ ꯑꯩꯁꯦ ꯀꯅꯥꯅꯣ ꯍꯥꯏꯌꯦ ꯑꯗꯨꯅ ꯑꯩꯗꯣ ꯑꯩ ꯑꯩ ꯄꯤꯛꯆꯔ ꯊꯥꯔꯛꯄꯅꯦꯕ ꯑꯥ
ꯀꯥꯟꯗ ꯀꯃꯥꯏꯅ ꯇꯧꯔꯦ ꯌꯣꯟꯝꯕꯤꯈ꯭ꯔꯦ
ꯅꯠꯇ ꯇꯥꯕꯗ ꯃꯣꯏꯁꯦ ꯈꯪꯗꯦꯕ ꯍꯥꯏꯕꯗꯤ ꯑꯥ ꯀꯩ ꯑꯩꯒꯤ ꯃꯥꯏꯗꯣ
ꯎꯝ
ꯑꯩ ꯈꯨꯠꯅ ꯈꯨꯝꯖꯤꯜꯂꯒ ꯏꯁꯄꯦꯛ ꯎꯞꯄꯒꯤ ꯀꯩꯅꯣ ꯊꯥꯔꯛꯄꯅꯦꯕ
ꯑꯗꯨ ꯀꯅꯥꯅ ꯈꯥꯡꯅꯤ ꯑꯗꯨꯃꯥꯏꯅ ꯇꯧꯔꯗꯤ ꯅꯣꯏ ꯃꯃꯥꯁꯨ ꯈꯥꯡꯉꯔꯣꯏ
ꯍꯣꯏ ꯑꯩꯅ ꯑꯗꯨꯃꯥꯏꯅ ꯇꯥꯕꯤ ꯑꯦ ꯑꯥꯏꯗ ꯆꯪꯉꯒ ꯏꯁꯄꯦꯛꯇ ꯂꯧꯊꯣꯛꯑꯣ ꯍꯥꯏꯌꯦ
ꯆꯨꯝꯃꯦ ꯃꯈꯣꯏꯅ ꯍꯥꯏꯕꯗꯣ
ꯃꯥ ꯀꯔꯤ ꯌꯔꯪꯁꯡ ꯆꯥꯒꯦ
ꯑꯌꯨꯛꯇꯨꯔꯥ
ꯍꯣꯏ
ꯑꯩꯈꯣꯏ ꯉꯔꯥꯡꯒꯤ ꯉꯥ ꯇꯃꯨꯒ ꯆꯥꯏ
ꯊꯣꯡꯕ
ꯍꯣꯏ ꯑꯩ ꯃꯃꯥ ꯇꯣꯟ ꯑꯣꯏꯅ ꯊꯣꯡꯕꯅꯦ
ꯀꯅꯥꯅ ꯊꯣꯡꯕ ꯅꯨꯡꯅ ꯊꯣꯡꯕ꯭ꯔꯣ
ꯑꯩ ꯃꯃꯥꯇꯣꯟꯅ ꯊꯣꯡꯕꯅꯤ
ꯑꯣ ꯆꯥꯕꯗꯤ ꯅꯪꯅ ꯆꯥꯕ
ꯍꯣꯏ ꯍꯣꯏ ꯑꯩꯅ ꯆꯥꯕꯤꯗ꯭ꯔꯗꯤ ꯀꯅꯥꯅ ꯆꯥꯗꯣꯏꯕ
ꯑꯩꯒꯤꯁꯨ ꯈꯔ ꯄꯤꯖꯧ ꯀꯩꯅꯣ
ꯊꯣꯡꯕꯤꯔꯒ ꯆꯥꯅꯤꯡ ꯉꯥꯏ ꯃꯤ ꯂꯩꯇ꯭ꯔꯗꯤ ꯀꯃꯥꯏꯅ ꯇꯧꯔꯅꯤ ꯍꯣꯟꯗꯣꯛ ꯇꯣꯏꯔꯣ
ꯅꯠꯇꯦ ꯑꯩꯒꯤꯁꯨ ꯄꯤꯕ ꯌꯥꯏ ꯀꯩꯅꯣ
ꯊꯤꯟꯕꯤꯒꯦ ꯍꯣ ꯍꯣꯔꯦꯟ
ꯇꯤꯜꯂꯒ ꯏꯤꯟꯗꯤ ꯀꯗꯕ ꯅꯪꯅ
ꯆꯥꯛꯇ ꯇꯣꯠꯂꯒ ꯐꯖꯅ ꯏꯟꯕꯤꯒꯗꯕ ꯄꯨꯛ ꯊꯟꯅꯕ
ꯍꯥꯏꯅꯤꯡꯉꯥꯏ ꯂꯩꯇ꯭ꯔꯦ ꯑꯩ ꯑꯗꯨꯗꯤ
ꯑꯗꯨ ꯑꯗꯨ ꯑꯣꯏꯔꯗꯤ ꯅꯪꯁꯨ ꯍꯤꯟꯗꯤꯕ ꯇꯥꯕꯗꯤꯅꯦ
ꯀꯅꯥꯅ ꯍꯥꯏꯕ ꯑꯁꯤꯒꯨꯝꯕ ꯔꯣꯜ ꯂꯩꯕ꯭ꯔꯥ
ꯂꯩꯌꯦ ꯀꯩꯅꯣ ꯂꯩꯌꯦ ꯌꯥꯝ ꯂꯩꯌꯦ
ꯎ ꯈꯪꯗꯦ ꯑꯩꯈꯣꯏꯗꯤ ꯀꯩꯅꯣ ꯊꯥꯏꯅꯒꯤ ꯃꯤ ꯑꯣꯏꯕꯅꯤꯅꯀꯣ ꯁꯤꯒꯨꯝꯕ ꯍꯥꯏꯗꯤ ꯑꯗꯨꯝ ꯇ꯭ꯔꯦꯟꯁ ꯑꯣꯏꯕꯗꯤ ꯈꯥꯡꯗ꯭ꯔꯦꯕ
ꯑꯣ ꯑꯣ ꯑꯣ ꯑꯣ ꯑꯣ ꯑꯗꯨꯁꯨ ꯏꯁꯄꯨꯟꯅ ꯁꯤꯖꯤꯟꯅꯔꯒ ꯏꯟꯒꯗꯕ ꯅꯠꯇꯦ
ꯑꯩꯈꯣꯏꯗꯤ ꯏꯁꯄꯣꯟ ꯁꯤꯖꯤꯟꯅꯗꯦ ꯏꯁꯄꯣꯟ ꯈꯨꯠꯅꯁꯨ ꯆꯥꯗꯦ
ꯈꯨꯠꯇꯅ ꯈꯨ ꯈꯨꯠꯇꯅꯦ ꯑꯩꯅ ꯄꯥꯝꯃꯤꯁꯦ
ꯁꯨꯛ ꯃꯟꯕꯒꯤ ꯍꯥꯎꯖꯩ ꯈꯣꯕꯗꯣ ꯑꯗꯨꯒꯤ
ꯀꯩꯗ ꯂꯩꯌꯦ ꯇꯝꯄꯥꯛꯇꯔꯥ ꯅꯠꯇ꯭ꯔꯒ ꯆꯤꯡꯗꯔꯥ ꯃꯄꯥꯟꯗ꯭ꯔꯥ
ꯍꯧꯖꯤꯛ ꯕꯤꯜꯗꯤꯡꯗꯤ ꯂꯩꯌꯦ ꯇꯦ ꯇꯝꯄꯥꯛꯁꯨ ꯅꯠꯇꯦ ꯅꯪ ꯀꯩ ꯆꯥꯅꯤꯡꯒꯦ ꯍꯧꯖꯤꯛ
ꯍꯣꯏꯖꯤꯛ ꯂꯣ
ꯑꯥ ꯍꯥ
ꯑꯩ ꯀꯩꯅꯣ ꯃꯁꯥꯂꯥ ꯆꯥꯏ ꯊꯥꯛꯅꯤꯡꯉꯦ ꯍꯧꯖꯤꯛ ꯉꯁꯥꯏ ꯊꯥꯛꯄꯗꯣ ꯍꯥꯎꯇꯕꯗ ꯆꯥꯏ
ꯀꯩ ꯍꯥꯏꯕ ꯑꯣ
ꯆꯥꯏ ꯆꯥꯏ ꯃꯁꯥꯂꯥ ꯆꯥꯏ
ꯑꯣ ꯑꯗꯨ ꯄꯥꯝꯕ꯭ꯔꯣ
ꯍꯣꯏ
ꯑꯩꯗꯤ ꯄꯥꯝꯗꯦ ꯃꯁꯥꯂꯥꯒꯤꯗꯣ
ꯆꯥꯏ ꯆꯥꯗꯣ ꯊꯛꯅꯤꯡꯗꯕ꯭ꯔꯥ ꯅ ꯍꯥꯏꯗꯤ ꯑꯩꯗꯤ ꯑꯗꯨꯝ ꯅꯨꯡꯇꯤ ꯊꯛꯑꯦ ꯑꯦꯞꯁꯦꯟ ꯇꯧꯕ ꯅꯨꯃꯤꯠ ꯂꯩꯇꯕꯅꯤ
ꯑ ꯍꯣꯏ ꯊꯛꯄꯕꯨꯗꯤ ꯌꯥꯏ ꯃꯁꯂꯥꯒꯤꯗꯣ ꯊꯛꯅꯤꯡꯗꯦꯕ
ꯏꯂꯥꯏꯆꯤꯒꯨꯝꯕ ꯍꯥꯞꯄꯇꯣ ꯄꯥꯝꯗꯕ꯭ꯔꯅ
ꯄꯥꯝꯗꯦ ꯀꯟꯃꯜꯂꯦ ꯑꯗꯨꯗꯤ
ꯑꯩꯗꯤ ꯂꯩꯁꯤꯒ ꯀ꯭ꯂꯣꯞꯁꯀ ꯑꯗꯨꯝ ꯍꯥꯞꯄꯗꯣ
ꯑꯩ ꯑꯩꯗꯤ ꯑꯩꯗꯤ ꯀꯣꯐꯤ ꯑꯣꯏꯅ ꯇꯥꯛꯅꯤꯡꯉꯦ
ꯎꯝ
ꯆꯥꯁꯨ ꯍꯣꯏ ꯊꯛꯄꯕꯨꯗꯤ ꯌꯥꯏ ꯌꯥꯝꯗꯕꯤꯗ
ꯑꯩꯗꯤ ꯅꯅꯨꯡꯇꯤꯟ ꯑꯗꯨꯝ ꯊꯥꯄꯛ ꯑꯦꯕ꯭ꯔꯤꯗꯦꯗ ꯍꯧꯗꯤ ꯅꯨꯡꯇꯤ ꯑꯗꯨꯝ ꯊꯛꯑꯦ ꯍꯦꯛ ꯆꯠꯊꯣꯛꯂ ꯁꯥꯔꯁꯨ ꯑꯁ ꯑꯩ ꯍꯥꯏꯈꯤꯕ ꯉꯥꯏꯍꯣ ꯇꯥꯛꯑꯣ ꯌꯥꯝ ꯁꯕ ꯀꯅꯦ ꯑꯣꯏ ꯑꯣ ꯑꯗꯨꯝ ꯀꯩꯅꯣ ꯅꯨꯡꯁꯨꯨ ꯀꯩꯅꯣ ꯑꯣꯏꯔꯣ ꯆꯥꯑꯗꯤ ꯑꯗꯨꯝ ꯊꯛꯄꯅꯦ
ꯑꯥ ꯅꯪꯒꯤ ꯍꯤꯗꯥꯛ ꯑꯣꯟꯈ꯭ꯔꯦꯕ ꯑꯁꯤꯅ
ꯑꯣ
ꯌꯥꯝ ꯐꯩꯌꯦꯅꯦ
ꯂꯩꯕꯤꯒꯦꯔꯥ ꯅꯣꯏꯒꯤꯁꯨꯨ ꯁꯤꯒꯨꯝꯕ ꯍꯤꯗꯥꯛꯇ
ꯁꯦꯝꯕꯤꯌꯣ ꯄꯤꯊꯛꯑꯣ ꯅꯪꯅ ꯈꯨꯠꯃꯛꯅ
ꯅꯠꯇꯦ ꯃꯌꯥꯡ ꯁꯤꯡꯅꯥ ꯌꯨ ꯃꯌꯦꯛ ꯁꯤꯡꯅ ꯆꯥ ꯁꯦꯝꯕꯗꯣ ꯂꯝꯕꯤ ꯂꯝꯕꯤꯗ ꯏꯁꯇ꯭ꯔꯤꯠ ꯆꯥꯏꯒꯨꯝꯕꯗꯣ ꯑꯗꯨꯝ ꯍꯥꯎꯋꯦ ꯁꯤꯒꯨꯝ ꯑꯩꯈꯣꯏꯒꯤꯗ ꯑꯗꯨ ꯃꯔꯛ ꯃꯔꯛ ꯑꯗꯨꯗꯤ ꯌꯥꯝ ꯑꯗꯨꯝ ꯍꯥꯎꯋꯦ ꯑꯃ ꯑꯅꯤꯔ ꯑꯗꯨꯝ ꯊꯛꯄꯗ ꯑꯗꯨ ꯑꯣꯏꯔꯁꯨ ꯌꯥꯝ ꯄꯥꯝꯕꯗꯤ ꯅꯠꯇꯦ ꯃꯣꯏꯒꯤ ꯁꯤ ꯁꯤꯡꯁꯦ ꯃꯨꯠ ꯄꯨꯔꯥ ꯀꯩꯅꯣ ꯈꯡꯗꯦ ꯐꯖꯅ ꯈꯥꯡꯗꯕꯤꯗ ꯊꯥ ꯃꯗꯕꯗꯣ ꯃꯤꯒꯤ ꯆꯄꯣꯠꯒꯨꯝꯗꯩꯁꯦ ꯇꯝ ꯄꯤꯀꯤ ꯑꯣꯏꯕꯒꯤ
ꯑꯩꯅ ꯁꯦꯝꯕꯤꯔꯤꯗꯤ ꯅꯪ ꯊꯥꯛꯀꯗ꯭ꯔꯕ
ꯑꯥ ꯑꯩ ꯏꯊꯥꯗ ꯁꯤꯟꯖꯔꯒꯦ
ꯅꯠꯇꯦ ꯑꯩꯅ ꯁꯦꯝꯕꯤꯒꯦ ꯍꯥꯏꯕꯅꯤꯗ ꯅꯪ ꯀꯩ ꯍꯥꯏꯒꯗ꯭ꯔꯣ ꯅꯪ ꯅꯣꯡꯃ ꯅꯥ ꯅꯥꯔꯦ ꯈꯣꯠꯂꯦ ꯍꯥꯏꯔꯣ ꯑꯩꯅ ꯑꯃꯨꯛ ꯁꯦꯝꯕꯤꯔꯦ ꯅꯪ ꯊꯛꯀꯗ꯭ꯔꯕ
ꯅꯥꯗꯣꯏ ꯃꯥꯟꯗꯦꯗ
ꯅꯥꯕꯨ ꯅꯥꯏꯔꯗꯤ ꯑꯩꯅ ꯁꯦꯝꯕꯤꯒꯗꯕꯅꯦꯕ ꯑꯗꯨ ꯅꯪ ꯊꯥꯛꯀꯗ꯭ꯔꯕ
ꯉꯥꯏꯖꯔꯒꯦ ꯁꯤꯒꯨꯝꯕ ꯅꯨꯃꯤꯠꯇꯤ ꯍꯣꯏ
ꯍꯣꯏ ꯍꯣꯏ ꯌꯥꯝ ꯋꯥꯔꯦ ꯍꯥꯏꯕ꯭ꯔꯣ
ꯋꯥꯏ ꯑꯩꯗꯤ ꯍꯦꯛ ꯁꯠꯊꯣꯛꯇ ꯑꯗꯨꯝ ꯇꯧꯕꯅꯦ ꯑꯩ ꯅꯣꯔꯃꯦꯜ ꯅꯣꯔꯃꯦꯜ ꯂꯥꯏꯐ ꯗ ꯑꯗꯨꯝ ꯏꯊꯣꯛꯈ꯭ꯔꯕꯅꯤ ꯁꯤꯁꯨ ꯍꯦꯛ ꯆꯠꯊꯣꯛꯇ ꯋꯥꯕꯗꯣ
ꯅꯨꯡꯉꯥꯏꯇꯦꯅꯦ
ꯈꯣꯡꯅꯁꯨ ꯆꯠꯄ ꯑꯗꯨꯒꯤꯅꯤ ꯉꯁꯤꯁꯦ ꯀꯣꯂꯦꯖ ꯀꯝꯄꯥꯎꯟꯗ ꯑꯗꯨꯒ ꯑ ꯕꯖꯥꯔꯗ ꯑꯩ ꯏꯃꯥꯟꯅꯕꯤ ꯑꯃ ꯀꯩꯅꯣ ꯂꯧꯒꯦ ꯍꯥꯏꯕꯤꯌꯀꯣ
ꯎꯝ
ꯑꯗꯨꯝ ꯆꯠꯄꯒꯤ
ꯅꯪ ꯋꯥꯏ ꯍꯥꯏꯕꯒ ꯑꯩꯁꯤ ꯇꯥꯔꯒ ꯊꯋꯥꯏ ꯅꯨꯡꯉꯥꯏꯇꯦꯅꯦ ꯑꯩꯁꯦ ꯀꯃꯥꯏꯅ ꯇꯧꯔꯁꯤꯔ ꯈꯪꯗꯦ
ꯍꯣꯏ ꯍꯣꯏ ꯍꯣꯏ ꯑꯣꯏꯔꯝꯅꯤ ꯑꯣꯏꯔꯝꯅꯤ ꯈꯪꯉꯦ ꯑꯩꯁꯨ
ꯊꯕꯛ ꯆꯠꯄ꯭ꯔꯣ
ꯎꯝ ꯆꯠꯇꯦꯗ ꯊꯕꯛ ꯍꯥꯏꯕꯕꯨ ꯅꯪꯒ ꯐꯣꯟ ꯋꯥꯔꯤ ꯁꯥꯟꯅꯕꯁꯦ ꯑꯩꯒꯤ ꯈ꯭ꯋꯥꯏꯗꯒꯤ ꯇꯥꯡꯖꯕ ꯈ꯭ꯋꯥꯏꯗꯒꯤ ꯑ ꯀꯩꯍꯥꯏꯒꯗ꯭ꯔꫭ ꯃꯔꯨ ꯑꯣꯏꯕ ꯊꯕꯛꯅꯤꯅꯦ ꯀꯩꯅꯣ
ꯑꯁꯨ ꯑꯉꯥꯡꯁꯦ ꯌꯥꯝ ꯍꯥꯏꯅ ꯑꯉꯥꯡ ꯑꯣꯏ ꯆꯍꯤ ꯀꯩꯅꯣ ꯑꯣꯏꯔꯝꯅꯤꯀꯣ ꯑꯩ ꯍꯧꯖꯤꯛꯀꯤ ꯍꯥꯏꯗꫭ ꯀꯩ ꯇ꯭ꯋꯦꯟꯇꯤ ꯑꯧ
ꯑꯣ ꯀꯦ
ꯇꯋ ꯇ꯭ꯋꯦꯟꯇꯤ ꯇ꯭ꯋꯦꯟꯇꯤ
ꯁꯤꯛꯁ ꯑꯣꯏꯗ ꯂꯩꯔꯝꯅꯤꯀꯣ
ꯁꯦꯁ
ꯇ꯭ꯋꯦꯟꯇꯤ ꯁꯤꯛꯁ ꯇ꯭ꯋꯦꯟꯇꯤ ꯐꯥꯏꯚ
ꯑꯣꯏꯗ꯭ꯔꯤꯗ
ꯁꯨꯗ꯭ꯔꯤꯕꯣ
ꯁꯨꯗꯔꯤꯌꯦ
ꯇ꯭ꯋꯦꯟꯇꯤ ꯐꯣꯔ ꯇ꯭ꯋꯦꯟꯇꯤ ꯊ꯭ꯔꯤ
ꯁꯨꯗꯔꯦ ꯁꯨꯗꯔꯦ
ꯑꯗꯨꯗꯤ ꯑꯉꯥꯡꯅꯤꯅꯦ ꯏꯆꯦ ꯀꯥꯎꯑꯣꯅ ꯀꯔꯤꯅꯣꯍꯦ ꯄꯛ ꯇꯕ ꯋꯥ ꯉꯥꯛ
ꯑꯩꯅ ꯑꯩꯅ ꯆꯍꯤ ꯅꯧꯔ